ꯍꯜꯂꯣ ꯇꯥꯏ
ꯀꯩꯗꯧꯔꯤꯅꯣ
ꯁꯨꯝ ꯐꯝꯔꯤꯗ ꯅꯪꯗꯤ ꯀꯩꯗꯧꯔꯤꯒꯦ ꯀꯔꯤ ꯀꯔꯤ ꯇꯧꯔꯤꯒꯦ
ꯍꯥꯥ
ꯀꯔꯤ ꯀꯔꯤ ꯇꯧꯔꯤꯒꯦ
ꯑꯩꯁꯨ ꯑꯁꯨꯝ ꯐꯝꯂꯤꯕꯅꯤꯗ ꯅꯨꯡꯁꯥ ꯌꯥꯝ
ꯑꯣ ꯅꯣꯡ ꯆꯨꯕ꯭ꯔꯣ ꯅꯣꯡ ꯆꯨꯗꯦ
ꯁꯥꯗꯦ ꯑꯦ ꯅꯨꯡꯁꯥ ꯁꯥꯏꯌꯦ
ꯍ
ꯅꯣꯡꯗꯤ ꯆꯨꯝꯗꯕ
ꯑꯩꯈꯣꯏꯔꯣꯝꯗꯅ ꯅꯣꯡ ꯆꯨꯔꯤ ꯆꯨꯔꯤ ꯇꯧꯔ ꯂꯦꯞꯈ꯭ꯔꯦ ꯍꯧꯖꯤꯛꯅ
ꯑꯁ ꯌꯥꯝ ꯐꯩꯅꯦ ꯑꯩꯈꯣꯏꯗꯗꯤ ꯅꯣꯡ ꯁꯨꯡꯇꯥ ꯇꯥꯗꯦ
ꯑꯩꯈꯣꯏꯔꯣꯝꯗ ꯅꯣꯡ ꯇꯥꯕ ꯈꯔꯕꯨꯗꯤ ꯏꯪꯈ꯭ꯔꯦ ꯍꯧꯖꯤꯛꯇꯤ
ꯐꯥꯏꯅꯦ
ꯌꯥꯝ ꯐꯩ ꯋꯦꯗꯔꯁꯨ ꯌꯥꯝ ꯅꯨꯡꯉꯥꯏ ꯍꯧꯖꯤꯛꯇꯤ
ꯑꯁ ꯑꯩꯈꯣꯏꯗꯗꯤ ꯍꯧꯖꯤꯛ ꯌꯥꯝ ꯁꯥꯕꯗꯣ ꯑꯣꯏꯔꯦ
ꯎꯝ ꯅꯅꯨꯡꯉꯥꯏ ꯌꯥꯝꯔ ꯍ ꯅꯠꯇꯖꯤꯦ
ꯆꯥꯛꯇꯤ ꯆꯥꯔꯕ꯭ꯔꯣ
ꯎ
ꯇꯥꯕ꯭ꯔꯣ
ꯇ
ꯆꯥꯛꯇꯤ ꯆꯥꯔꯕ꯭ꯔꯣ
ꯍꯣꯏ ꯉꯁꯥꯏ ꯑꯩ ꯆꯥꯔꯤꯦꯗ ꯆꯥꯛꯄ ꯐꯥꯎ ꯑꯃꯨꯛ ꯂꯥꯑꯝꯈ꯭ꯔꯦ
ꯑꯃꯨꯛ ꯆꯥꯕ ꯌꯥꯗ꯭ꯔꯣ
ꯆꯥꯅꯕ ꯏꯟꯁꯥꯡꯗꯣ ꯏꯟꯁꯥꯡ ꯃꯁꯥꯏꯒꯤ ꯈꯤ ꯆꯥꯅꯤꯡꯗꯣ
ꯍꯥꯎꯇꯦ ꯍꯥꯏꯕ꯭ꯔꯣ
ꯍꯥꯎꯗꯤ ꯍꯥꯎꯋꯦ ꯑꯗꯨꯕꯨ ꯏꯟꯁꯥꯡꯗꯣ ꯍꯧꯖꯤꯛ ꯆꯥꯔꯗꯤ ꯎꯇꯤ ꯊꯣꯡꯕꯅꯤꯅꯀꯣ ꯅꯨꯡꯁꯤꯠ ꯀꯥꯑꯅꯦꯕ ꯍꯣꯔꯦꯟ
ꯑꯣ ꯍꯥꯎꯅꯦ
ꯍꯣꯔꯦꯟ ꯎꯝ ꯃꯅꯤꯡꯂꯣꯝꯗꯒꯤ ꯃꯤꯁꯀꯣꯜ ꯄꯤꯔꯛꯀꯅꯦꯕ ꯇꯗꯣ ꯀꯩ ꯀꯩ ꯇꯧꯔꯤꯒꯦ ꯍꯟꯗꯛꯇꯤ
ꯑꯁ ꯀꯩꯁꯨ ꯇꯧꯔꯦꯗ ꯑꯗꯨꯝ ꯀꯣꯂꯦꯖ ꯀꯥꯔꯤ
ꯑꯣꯀꯦ ꯀꯂꯁ ꯍꯣꯏꯗ꯭ꯔꯤ ꯍꯧ ꯇꯪ ꯉꯥꯏꯔꯤꯕꯣ ꯅꯠꯇ꯭ꯔ ꯇꯪꯈꯥꯏ ꯑꯣꯀꯦ ꯀꯩ ꯀꯣꯂꯦꯖꯇ ꯇꯝꯒꯦ
ꯑꯁꯤ ꯀꯩꯅꯣꯗ ꯖꯤꯄꯤꯗ
ꯎ ꯌꯥꯡ ꯐꯩ ꯌꯥꯝ ꯐꯩ
ꯑꯁ ꯌꯥꯝ ꯐꯗ꯭ꯔꯦ ꯇꯧꯐꯝ ꯈꯪꯗꯦ ꯕꯣꯔꯤꯡ ꯌꯥꯝ ꯆꯨꯑꯦ
ꯋꯥꯀꯤꯡ ꯆꯠꯂꯣꯗꯗꯤ
ꯋꯥꯛꯀꯤꯡ ꯆꯠꯂꯤꯉꯥꯏꯁꯨ ꯅꯨꯡꯁꯥ ꯁꯥꯃꯟꯕ
ꯋꯥꯛꯀꯤꯡ ꯆꯦꯜꯂ ꯅꯨꯡꯁꯥ ꯃꯔꯛꯇꯨꯗ
ꯅꯪ ꯉꯁꯤꯒꯤ ꯃꯤ ꯀꯌꯥ ꯁꯨꯔꯒꯦ
ꯌꯥꯔꯥ ꯃꯤꯕꯨ ꯄꯣꯡꯍꯥ ꯇ ꯍꯥꯞꯄ ꯌꯥꯕ꯭ꯔꯣ
ꯑꯦ
ꯀꯩꯗꯧꯔꯤꯒꯦ ꯍꯧꯖꯤꯛꯇꯤ ꯑꯗꯨꯝ ꯐꯝꯅ ꯂꯩꯕ꯭ꯔꯣ ꯌꯨꯝ ꯂꯩꯒꯗ꯭ꯔꯣ
ꯌꯨꯝꯗꯅꯦ ꯐꯝꯃꯒ ꯂꯩꯕꯅꯦ
ꯁꯨꯝꯐꯝ ꯂꯩꯌꯦ ꯐꯝꯒꯅꯨꯗ ꯂꯦꯞꯈꯠ ꯐꯝꯕ ꯄ ꯇꯑꯣꯣ
ꯇꯧꯔꯤꯅꯦ ꯑꯃꯨꯛ ꯂꯦꯞꯈꯠ ꯑꯃꯨꯛ ꯐꯪ
ꯀꯩꯅ ꯌꯥꯥꯡ ꯁꯥꯔ ꯀꯦ ꯌꯨꯛꯇ
ꯑꯩꯈꯣꯏ ꯁꯣꯏꯕꯨꯝ ꯆꯥꯏ
ꯁꯨꯕꯝ
ꯁꯣꯏꯕꯨꯝꯒ ꯍꯣꯏ ꯑꯣꯛꯁꯥꯒ
ꯑꯁ ꯑꯗꯨꯗꯤ ꯈꯔ ꯇꯧꯔꯦꯍꯦ ꯌꯥꯝ ꯐꯥꯎꯔꯝꯗꯧ ꯃꯥꯜꯂꯦꯕ ꯇꯒꯠ ꯖꯔꯣ ꯖꯔꯣ ꯇꯥꯗꯣ ꯃꯥꯂꯦꯣ ꯁꯃꯣ ꯄꯣꯣ ꯅꯠꯇ꯭ꯔꯒ ꯁꯤ ꯊ ꯈꯔꯒꯦꯗ
ꯄꯃꯨꯗ꯭ꯔꯣ
ꯄꯥꯃꯨꯗꯤꯩ ꯇꯤꯟꯕꯨ ꯑꯗꯨꯝ ꯊꯣꯛꯀꯗꯕ ꯂꯩꯔꯤꯁꯤꯕꯨ
ꯑꯁ ꯇꯤꯟꯗꯨꯁꯨ ꯚꯤꯇꯥꯃꯤꯟꯅꯦ
ꯚꯇꯝꯤꯟꯁꯦ ꯏꯗꯤ ꯚꯇꯝꯤꯟꯁꯦ ꯍꯥꯎꯗꯤꯅꯤ
ꯍꯛꯆꯥꯡꯗ ꯌꯥꯝ ꯀꯥꯟꯅꯕꯅꯦꯍꯦ
ꯑꯛꯁꯥ ꯂ ꯀꯅꯥ ꯍꯥ ꯀꯔ ꯀꯅꯥꯔꯔ ꯈꯪꯗ꯭ꯔꯦ ꯑꯗꯨꯕꯨꯗꯤ ꯁꯃꯣꯛ ꯄꯣꯔꯀ ꯈꯛꯇꯔꯣ ꯆꯥꯕ ꯁꯦꯕꯨꯡꯒ
ꯍꯥꯥ
ꯁꯣꯏꯕꯝꯒꯁ ꯃ ꯀꯣꯈ ꯇꯔꯣ
ꯑꯝ
ꯇꯣꯄ ꯃꯆꯥ
ꯑꯇꯣꯞꯄ ꯑꯃ ꯈꯃꯦꯟ ꯀꯥꯡꯉꯧ
ꯁꯣꯏꯕꯨꯝꯒ ꯎꯛꯁꯥ ꯊꯣꯡꯕ ꯃꯊꯛꯇꯨꯗ ꯑꯃꯨꯛꯀ ꯈꯥꯝꯃꯦꯟ ꯈꯪꯍꯥꯎ ꯇꯧꯕ ꯂ ꯅ ꯅ ꯈꯜꯂꯍꯦ
ꯁꯤꯜꯂꯤꯁꯤꯗꯤ ꯑꯆꯥꯔ ꯁꯥꯕꯅꯤꯅꯦ
ꯁꯥꯁꯨꯁ
ꯑꯩꯗꯤ ꯍꯥꯟꯅ ꯅꯪꯁꯦ ꯅꯨꯄꯤꯔ ꯈꯟꯕꯅꯤꯅꯦ
ꯅꯨ ꯄꯤꯁꯨꯦ ꯁꯥꯥꯕꯤ ꯌꯥꯏ ꯀꯩꯅꯣ
ꯁꯥꯎꯅꯦ ꯑꯗꯨꯗꯤ ꯑ
ꯅꯨꯡꯉꯥꯏꯔꯤꯕ꯭ꯔꯣ
ꯌꯥꯝ ꯃꯥꯂꯦ
ꯅꯪꯗꯤ ꯀꯔꯤ ꯀꯔꯤ ꯇꯧꯔꯤꯒ ꯉꯁꯤ ꯀꯣꯂꯦꯖ ꯁꯨꯇꯤ ꯑꯣꯏꯕ꯭ꯔꯣ
ꯑꯣ ꯑꯩꯈꯣꯏ ꯍꯟꯗꯛꯇꯤ ꯀꯥꯗꯦ
ꯑꯣ ꯀꯩꯒꯤꯔꯣ ꯁꯇꯤ ꯁꯃꯔꯕꯩ꯭ꯔꯣ꯫
ꯁꯝꯃꯔ ꯕ꯭ꯔꯦꯛꯄꯨꯗꯤ ꯊꯥꯗ꯭ꯔꯤ ꯑꯗꯨꯕꯨ ꯑꯩꯈꯣꯏ꯫ ꯅꯍꯥꯟ ꯀ꯭ꯂꯥꯁ ꯂꯣꯏꯕꯒꯤꯗꯣ ꯂꯣꯏꯕꯗ ꯉꯥꯏꯔꯤꯕ ꯁꯦꯃꯤꯁꯇꯔ ꯑꯃ꯫
ꯑꯣ ꯑꯆꯥ ꯑꯠꯆꯥ ꯑꯠꯆꯥ ꯑꯗꯨꯒꯤ ꯅꯧꯕ ꯅꯧꯅ ꯑꯦꯗꯃꯤꯁꯟ ꯇꯧꯔꯒ ꯑꯃꯨꯛ ꯀꯥꯕ ꯍꯧꯗꯣꯏꯅꯦꯕ ꯅꯠꯇ꯭ꯔꯥ꯫
ꯑꯦꯠꯃꯤꯁꯟ ꯇꯧꯕꯗ ꯉꯥꯏꯔꯦ ꯉꯔꯥꯡ ꯈꯛꯇ꯫
ꯆꯜꯂꯣ ꯅ ꯆꯜꯂꯣ ꯀꯣꯂꯁ ꯃꯇꯝꯗ ꯈꯛꯇꯅꯦ ꯅꯨꯡꯉꯥꯏꯍꯧꯗꯣꯏꯁꯦ ꯑꯪꯀꯨꯂꯦꯁ ꯄꯨ ꯂꯣꯏꯄꯨ ꯂꯣꯏꯈꯔꯕ ꯑꯗꯨ ꯈꯥꯇꯝ ꯂꯣꯏꯔꯦ ꯄ꯭ꯂꯦꯁꯇ ꯃꯦꯃꯣꯔꯤ ꯗꯃꯥ ꯁꯦꯝ ꯍꯧꯔꯍꯦ
ꯁꯦꯝꯅꯤꯡꯉꯥꯏꯁꯨ ꯂꯩꯇꯦꯅꯦ ꯃꯦꯃꯣꯔꯤ ꯁꯦꯝꯕꯁꯨ ꯄꯩꯁꯥ ꯆꯪꯉꯦ
ꯌꯦꯁ ꯄꯩꯁꯥ ꯑꯗꯨꯕꯨ ꯀꯟꯇ꯭ꯔꯤꯕ꯭ꯌꯨꯁꯟ ꯇꯧꯅ ꯂꯣꯏꯔꯦ ꯐꯦꯔꯜꯒꯤ ꯐꯦꯔꯜꯒꯤ ꯀꯩ ꯀꯒꯤ ꯅꯃꯅ ꯃꯤ ꯅꯃꯥꯟꯅꯕꯁꯤꯡ ꯈꯔ ꯄꯨꯜꯂ ꯐꯤꯔꯋꯦꯜ ꯀꯩꯀꯥ ꯇꯧꯊꯣꯛꯑ ꯂꯣꯏꯔꯦ ꯀꯩꯅꯣ
ꯐꯤꯔꯋꯦꯜꯁꯨ ꯇꯧꯒꯅꯤ ꯍꯟꯗꯛ ꯑꯩꯈꯣꯏ ꯄꯨꯂꯞꯀꯤ ꯇꯧꯁꯦꯅ ꯄꯩꯁꯥ ꯑꯃꯨꯛ ꯈꯥꯏꯅꯔꯤꯕꯅꯤ
ꯒꯗꯤ ꯑꯦꯝ ꯆꯥꯍꯥꯏꯗ
ꯅꯪꯗꯤ ꯀꯥꯏꯗ ꯇꯝꯕ꯭ꯔꯥ
ꯏꯕ꯭ꯔꯣ ꯀꯂꯦꯁꯗ ꯇꯝꯃꯦ ꯂꯣꯏꯁꯤꯜꯂ ꯑꯗꯨꯗ ꯑꯗꯨꯗ ꯑꯗꯨ ꯃꯇꯝꯗ ꯑꯩꯈꯣꯏ ꯑꯥ ꯍꯧꯖꯤꯛ ꯏꯕ꯭ꯔꯥ ꯀꯣꯂꯦꯖꯇ ꯏꯃꯥꯟꯅꯕ ꯃꯌꯥꯝꯕꯗꯤ ꯂꯩ ꯑꯗꯨꯕꯨ ꯐꯦꯔꯋꯦꯜ ꯀꯩꯀꯥ ꯇꯧꯕꯗꯣ ꯇꯧꯍꯧꯗ꯭ꯔꯦꯕ ꯑꯗꯨꯕꯨ ꯀꯣꯟꯅ ꯅꯤꯡꯉꯝꯂꯛꯇꯕ ꯍꯥꯏꯕ ꯇꯥꯔꯦꯅꯦ ꯅꯨꯡꯉꯥꯏꯔꯛꯇꯕ ꯀꯣꯂꯦꯖ ꯃꯇꯝꯗ ꯏꯟꯖꯣꯏꯃꯦꯟꯒꯤ ꯀꯩꯀꯥꯒꯤꯗꯤ ꯇꯧ ꯈꯔꯕꯨꯗꯤ ꯇꯧꯍꯧꯋꯦ ꯑꯗꯨꯕꯨ ꯐꯤꯔꯋꯦꯜ ꯐꯦꯜꯋꯥꯜꯅ ꯈ꯭ꯋꯥꯏꯗꯒꯤ ꯀꯩꯅꯣꯅꯤꯅ ꯍꯥꯏꯗꯤ ꯏꯃꯥꯟꯅꯕ ꯏꯃꯥꯟꯅꯕꯤꯁꯤꯡ ꯈꯔ ꯂꯩꯌꯦꯅ ꯍꯧꯖꯤꯛꯇꯤ ꯂꯣꯏꯅ ꯃꯁꯥ ꯃꯁꯥꯒꯤ ꯂꯣꯏ ꯆꯠꯅꯈ꯭ꯔꯦꯅ ꯀꯣꯂꯦꯖ ꯃꯇꯝꯗ ꯊꯦꯡꯅꯍꯧꯕꯗꯨ ꯑꯗꯨꯅ ꯂꯥꯁ ꯑꯣꯏꯔꯦꯕ
ꯍꯣꯏ ꯑꯩꯁꯨ ꯑꯗꯨꯝ ꯁꯦꯀꯦꯟꯗꯔꯤꯒꯤ ꯈꯟ ꯁꯦꯀꯦꯟꯗ꯭ꯔꯤ ꯀꯩꯀꯥꯗꯒꯤ ꯍꯦꯟꯅ ꯀꯣꯂꯦꯖꯅ ꯍꯦꯛ ꯀꯣꯂꯦꯖ ꯂꯥꯏꯐꯅ ꯍꯦꯟꯅ ꯅꯨꯡꯉꯥꯏꯕ ꯃꯥꯂꯦ꯫
ꯑꯩꯒꯤꯅ ꯁꯦꯀꯦꯟꯗꯔꯤ ꯍꯧꯖꯤꯛ ꯀ꯭ꯂꯥꯁ ꯏꯂꯚꯦꯟ ꯇꯨꯋꯇꯣ ꯀꯥꯔꯤꯉꯩ ꯃꯇꯝꯗ ꯅꯨꯡꯉꯥꯏꯑꯦ ꯑꯗꯨꯒ
ꯑꯁ ꯑꯩꯒꯤꯗꯤ ꯀꯣꯂꯦꯖ ꯃꯇꯝꯗꯅ ꯅꯨꯡꯉꯥꯏ ꯍꯥꯏꯕ ꯇꯥꯔꯦꯗ ꯍꯥꯏꯕꯗꯤ ꯀꯣꯂꯦꯖ ꯃꯇꯝꯗꯅꯦ ꯏꯃꯥꯟꯅꯕꯤ ꯌꯥꯝꯃꯦꯕ ꯁꯦꯀꯦꯟꯗꯔꯤꯗꯨꯗꯤ ꯑꯩꯗꯤ ꯑꯗꯨꯝ ꯑꯃꯗ ꯑꯃꯨꯛ ꯍꯣꯡ ꯍꯣꯡ ꯍꯥꯏ ꯁ꯭ꯀꯨꯜ ꯁ꯭ꯀꯨꯜꯗꯒꯤ ꯍꯣꯡꯕꯅꯤꯅ ꯏꯃꯥꯟꯅꯕꯤ ꯀꯩꯁꯨ ꯌꯥꯝꯗꯦꯕ
ꯎꯝ
ꯀꯣꯂꯦꯖꯇꯗꯤ ꯆꯍꯤ ꯑꯃ ꯑꯅꯤ ꯑꯍꯨꯝ ꯑꯗꯨꯝ ꯂꯩꯔꯗꯕꯅꯤꯅ꯫ ꯌꯥꯝꯃꯦꯕ꯫ ꯀꯣꯂꯦꯖꯇꯗꯤ꯫
ꯃ ꯃꯣꯔꯤꯗꯤ ꯗꯃ ꯁꯦꯝ ꯍꯧꯎꯔꯣꯍꯦ
ꯃꯦꯃꯣꯔꯤꯗꯤ ꯌꯥꯝ ꯂꯩꯈ꯭ꯔꯦ ꯅꯍꯥꯟꯗꯒꯤ ꯀꯣꯂꯦꯖꯇꯗꯤ ꯏꯃꯥꯟꯅꯕꯤꯁꯨ ꯌꯥꯝꯃꯦ ꯆꯠꯅꯤꯡꯕ ꯃꯇꯝꯗ ꯆꯠꯂꯦ ꯆꯠꯅꯤꯡꯗꯕ ꯃꯇꯝꯗ ꯆꯠꯇꯦ
ꯌꯇꯦꯁ ꯊꯣꯛ ꯈꯔꯕꯣ
ꯊꯣꯛꯇ꯭ꯔꯤꯗ ꯑꯗ ꯃꯤ ꯈꯔꯗꯤ ꯑꯃꯨꯛ ꯍꯧꯎꯅꯈ꯭ꯔꯕꯅꯦ
ꯃꯤ ꯈꯔꯗꯤ ꯈꯔ ꯍꯧꯈ꯭ꯔꯦꯕ ꯑꯗꯨꯕꯨ ꯅꯣꯏꯒꯤ ꯍꯧꯖꯤꯛ ꯁꯤꯃꯤꯁꯇꯔ ꯅꯧꯅ ꯀꯥ ꯀꯥꯒꯗꯕ ꯃꯤꯁꯤꯡꯗꯤ
ꯑ ꯍꯧꯗ꯭ꯔꯤ ꯑꯗꯨꯁꯨ
ꯎꯝ
ꯑꯩꯅ ꯈꯟꯕꯗꯗꯤ ꯍꯞꯇꯥ ꯑꯃ ꯑꯅꯤ ꯂꯩꯔꯒ ꯀꯥꯂꯦꯟ ꯁꯨꯇꯤ ꯊꯥꯒꯗ꯭ꯔꯥ ꯈꯟꯕꯅꯦ ꯀꯥꯂꯦꯟ ꯁꯨꯇꯤ ꯊꯥꯒꯗꯕ ꯃꯥꯜꯂꯦ ꯑꯃꯨꯛ ꯁꯤꯒꯤ ꯊꯥ ꯑꯁꯤ ꯊꯥꯒꯤ ꯗꯦꯠ ꯊꯥꯔꯇꯤ ꯐꯥꯎ
ꯎꯝ
ꯊꯥꯒꯅꯤ ꯍꯥꯏꯕꯒꯨꯝ ꯇꯧꯋꯤ
ꯑ ꯑ ꯀꯝ ꯆꯂꯦꯍꯦ
ꯍꯩ ꯆꯥꯕ ꯑꯁꯤꯟꯕ
ꯍꯩ ꯆꯥꯅꯕ ꯑꯩꯈꯣꯏ ꯑꯩꯈꯣꯏ ꯑꯩꯈꯣꯏꯔꯣꯝꯗ ꯍꯩ ꯂꯩꯇꯦꯅꯦ
ꯂꯩꯔꯒ ꯆꯥꯎꯔꯦ ꯀꯔꯤꯔꯥ
ꯂꯩꯅꯕ ꯄꯩꯁꯥ ꯂꯩꯇꯦꯅꯦ ꯅꯪ ꯈꯔ ꯄꯤꯔꯛꯑꯣꯅꯦ
ꯑꯁ ꯂꯩꯇꯕꯒꯤ ꯁꯤ ꯇꯧꯔꯤꯅꯤꯅꯦ ꯂꯩꯔꯗꯤ ꯇꯧꯔꯔꯣꯏ
ꯎꯝ
ꯅꯪꯗꯤ ꯀꯔꯤ ꯀꯔꯤ ꯃꯅꯥꯔꯤꯕ ꯍꯧꯖꯤꯛ
ꯀꯩꯁꯨ ꯑꯅꯥꯗꯦꯗ ꯌꯨꯝꯗ ꯑꯗꯨꯝ ꯂꯩꯌꯦꯒ
ꯑꯁ ꯑꯗꯨꯅꯦ ꯄꯨꯟꯁꯤ ꯍꯥꯏꯕꯁꯤꯗꯤ
ꯎꯝ
ꯁꯤ ꯉꯥꯛꯇꯅꯤ ꯑꯩꯈꯣꯏꯁꯨ ꯀꯅꯥꯅ ꯈꯪꯅꯤ ꯂꯣꯏꯔꯒ ꯑꯗꯨꯝ ꯌꯨꯝꯗ ꯂꯦꯜꯂꯒ ꯂꯩꯗꯣꯏꯅꯤ
ꯎꯝ ꯍ ꯑꯣ ꯋꯥ ꯃꯦꯗꯥ ꯆꯥꯛꯁꯨ ꯂꯑꯝꯃꯦ
ꯑꯁ ꯆꯥꯊꯣꯛꯑꯣꯅꯦ ꯑꯗꯨꯗꯤ
ꯆꯥꯅꯕ ꯎꯇꯤ ꯊꯣꯡꯂꯝꯕꯩꯅꯦꯅꯦꯁꯦ
ꯗꯨꯀꯥꯟꯗ ꯊꯣꯛꯣꯡꯑꯒ ꯑꯃ ꯍꯦꯛ ꯀꯣꯛ ꯂꯩꯔꯒ ꯆꯥꯔꯣ
ꯂꯩꯒꯦ ꯂꯨꯄꯥ ꯇꯔꯥꯕꯨꯗꯤ ꯂꯩ
ꯑꯦ ꯆꯥꯕ ꯀꯣ ꯅꯥꯒꯗ꯭ꯔꯣ ꯑꯗꯨꯅ
ꯃꯤꯃꯤ ꯁꯤꯡꯖ ꯀꯣꯛ ꯁꯦꯝꯖꯤꯜꯂꯒ ꯆꯥꯛꯀ
ꯑꯦ ꯍꯩꯕ꯭ꯔꯣꯅꯦ ꯑꯗꯨꯗ ꯅꯪ
ꯍꯩꯇꯦꯗ ꯄꯪꯁꯟꯅ ꯁꯦꯝ ꯂꯣꯏꯔꯦ
ꯃꯥꯟꯗ꯭ꯔꯦꯗ ꯁꯤꯡꯖꯨꯗꯤ ꯅꯨꯄꯤꯅ ꯍꯦꯟꯅ ꯃꯥꯟꯕ
ꯁꯩꯄꯥꯗꯤ ꯅꯨꯄꯥꯈꯣꯏꯅ ꯁꯦꯝꯕ ꯃꯇꯝꯗ ꯍꯥꯎꯋꯦ ꯍꯥꯎꯋꯦ ꯈꯨꯕꯤꯒ ꯆꯤꯛꯈꯥꯏꯗꯅ ꯂꯩꯒ ꯠ ꯈꯥꯏꯗꯅ ꯇꯧ ꯂꯩꯅꯤꯉꯣ ꯑꯩꯅ ꯁꯦꯝꯕ ꯅꯪ ꯆꯥꯗꯣꯏꯅꯤ
ꯍꯥꯎꯔꯝꯒꯗꯕ ꯃꯥꯜꯂꯦ ꯑꯗꯨꯗꯤ
ꯊꯤ ꯑꯋꯥꯖꯥꯅꯦ ꯎꯝ
ꯁꯤꯡꯖꯨꯒꯨꯝꯕꯗꯤ ꯑꯅꯝꯕꯅꯗꯤ ꯅꯨꯄꯤꯁꯤꯡꯅ ꯄꯛꯄꯅꯦ ꯅꯨꯄꯥꯁꯤꯡꯗꯤ ꯄꯛꯇꯕꯅꯦ
ꯍ ꯄ ꯍꯥꯏ ꯏꯁ ꯌꯥꯝꯅ ꯁꯤꯡꯖꯨ ꯃꯥꯁꯇꯔ ꯃꯥꯅꯦ ꯃꯥꯅꯦ ꯁꯤꯡꯖꯨ ꯌꯥꯝ ꯆꯥꯔꯝꯗꯧ ꯃꯥꯜꯂꯦ ꯒꯁꯇ꯭ꯔꯤꯛꯀ ꯄꯣꯝ ꯇꯧꯗꯅ ꯍꯥ
ꯑꯁ ꯐꯥꯩ ꯇꯧꯕꯅꯦ
ꯁꯤꯡꯖꯨ ꯆꯍꯟꯗꯅꯪ ꯒꯁꯇ꯭ꯔꯤꯛ ꯒꯦꯁꯇ꯭ꯔꯤꯛꯀꯤ ꯀꯩꯅꯣꯗ ꯇꯥꯔꯅꯤꯒ
ꯎꯝ ꯁꯤꯡꯎꯨꯗꯤ ꯅꯨꯄꯤꯁꯤꯡꯅ ꯑꯗꯩ ꯑꯅꯝꯕꯅ ꯆꯥꯟ ꯅꯥꯏꯌꯦꯗꯅ ꯑꯗꯨꯒꯤꯅꯤꯗ
ꯅꯨꯄꯥꯁꯤꯡꯅꯤ ꯆꯥꯗ ꯇꯥꯏ ꯁꯤꯡꯖꯨ ꯅꯨꯄꯥꯁꯤꯡꯅ ꯍꯦꯟꯅ ꯄꯥꯝꯃꯤꯅꯤ ꯆꯥꯛ ꯌꯦꯟꯁꯥꯡ ꯍꯥꯎꯗ꯭ꯔꯦ ꯍꯥꯏꯔꯤꯁꯦ ꯁꯤꯡꯖꯨ ꯀꯩꯀꯥ ꯁꯦꯝꯃꯤ ꯅꯨꯄꯥꯅ ꯁꯦꯝꯕꯅꯤꯅꯦ ꯏꯄꯥꯅ ꯁꯨ ꯆꯥꯕ ꯍꯩꯅꯗꯦ
ꯎꯝ ꯊꯦꯡꯅꯗꯦꯕ ꯁꯦꯝꯕꯒ ꯃꯣꯏꯅ ꯆꯥꯕꯗꯣ ꯂꯩꯔꯒ ꯆꯥꯕꯕꯨꯗꯤ ꯈꯪꯉꯦ ꯑꯗꯨ ꯅꯨꯄꯥꯒ ꯅꯨꯄꯤꯒ ꯅꯨꯄꯥꯒ ꯅꯨꯄꯤꯒ ꯃꯤꯛꯁ ꯇꯧꯔꯒ ꯅꯨꯄꯤꯁꯤꯡꯅ ꯁꯦꯝꯂꯅꯤ ꯅꯨꯄꯥꯁꯤꯡꯅ ꯆꯥꯔꯅꯤ ꯁꯤꯒꯨꯝꯕꯗꯤ ꯊꯦꯡꯅꯏ
ꯃꯄꯥꯟꯗ ꯈꯔ ꯌꯥꯝ ꯌꯥꯝ ꯆꯠꯊꯣꯛꯎ ꯀꯣ ꯅꯪ ꯃꯄꯥꯥꯟꯟꯆꯥ ꯊ ꯊꯣꯛꯣꯛꯛꯇ ꯃꯥꯂ ꯃ ꯐꯥꯟ ꯆ ꯆꯠꯊꯄ ꯃꯥꯂꯦ ꯆꯠ
ꯑꯁ ꯈꯪꯗ꯭ꯔꯦꯅꯦ ꯑꯩꯈꯣꯏꯗꯤ ꯅꯨꯄꯤꯒꯤ ꯀꯣꯂꯦꯖ ꯅꯨꯄꯤꯒꯤ ꯁ꯭ꯀꯨꯜ ꯉꯥꯛꯇ ꯀꯥꯔꯛꯄꯅꯤꯅ
ꯐꯔꯦ ꯑꯗꯣ ꯑꯩ ꯗꯨꯀꯥꯟꯗ ꯊꯣꯛꯎꯒꯦꯀꯣ
ꯍꯣꯏ ꯍꯣꯏ ꯍꯣꯏ
ꯊꯝꯃꯦ ꯊꯝꯃꯦ